ꯍꯂꯣ꯫
ꯇꯥꯔꯕꯣ꯫
ꯑ ꯇꯥꯔꯦ ꯇꯥꯗ꯭ꯔꯣ꯫
ꯀꯥꯏꯗꯥ꯫ ꯀꯩ ꯃꯊꯦꯟ ꯆꯥꯔꯕ꯫
ꯉꯁꯤꯔꯣ
ꯑꯥ꯫
ꯑꯣꯄꯥ꯫
ꯀꯔꯤ ꯑꯣꯛ ꯍꯤꯁ ꯑꯍꯥꯎ ꯅꯕꯥ ꯀꯔꯤ ꯅꯨꯃꯤꯠ ꯑꯣꯏꯕꯅꯣ ꯉꯁꯤ ꯑꯍꯥꯎ ꯆꯥꯔꯩꯁꯤꯅ꯫
ꯑꯈꯣꯏ ꯕꯥꯅ ꯆꯥꯗ ꯀꯨꯢꯔꯦꯅ ꯑꯩꯁꯨ ꯀꯨꯏꯏꯔꯕ ꯆꯥꯗꯕ
ꯎꯝ ꯁꯥꯎꯟꯖꯤ ꯇꯞꯄꯤꯅꯦ ꯈꯔ
ꯑꯥꯗ ꯑꯥꯗ ꯂꯩꯀꯥꯟꯗꯗꯤ ꯁꯦꯡꯉꯕ
ꯎꯝ ꯈꯔ ꯁꯦꯡꯉꯦ꯫
ꯑꯥꯗ ꯂꯩꯀꯥꯟꯗꯗꯤ ꯑꯣ
ꯄꯁꯥ ꯌꯥꯔꯝꯃꯣꯏ ꯑꯗ꯭ꯔꯗꯤ ꯎꯝ ꯀꯦꯂꯥꯁꯥꯏ ꯀꯩꯅꯣ ꯇꯧꯕꯅꯤꯅ ꯏꯍ ꯎꯝ ꯑ
ꯁꯥꯟꯅꯕꯁꯨ ꯌꯥꯎꯋ ꯑꯣ ꯑꯣꯛ ꯆꯥꯏꯌꯦ ꯄꯣꯣꯛ ꯄꯅꯤ ꯑ ꯆꯑ ꯃꯥ ꯃꯣꯏ ꯀꯑꯒꯦ ꯃꯤꯆꯦ ꯄꯣꯛ ꯆ ꯈꯟ ꯆ ꯍꯥꯏ ꯃꯣꯏ ꯍꯤꯟꯗꯨ ꯍꯤꯟꯗꯨꯅꯤ ꯍꯥꯏꯔꯁꯨ ꯍꯤꯟꯗꯨꯅꯤ ꯍꯥꯏꯔꯁꯨ ꯑꯗꯨꯝ ꯑꯣ ꯆꯌꯦ ꯑꯦ ꯁꯟ ꯆꯥꯏꯌꯦꯕ ꯑꯥꯎꯗꯏꯗꯤ ꯁꯥꯟꯁꯦꯁꯦ ꯃꯨꯁꯂꯤꯝꯁꯨ ꯐꯅ ꯌꯥꯝ ꯂꯩꯌꯦꯕ
ꯑꯥ
ꯃꯨꯁꯂꯤꯝ ꯃꯌꯥꯝ ꯂꯩꯕꯅꯤꯅꯀꯣ ꯑꯗꯨꯅ ꯃꯣꯏꯒꯤꯅ ꯁꯟ ꯐꯖꯅ ꯆꯥꯕ ꯇꯧꯗꯤ ꯃꯁꯂꯤꯝꯁꯤꯅ ꯍꯤꯟꯗꯨꯁꯨ ꯅꯠꯇꯕ ꯃꯌꯥꯝ ꯑꯃꯁꯨ ꯂꯩ
ꯍꯣꯏ ꯄ꯭ꯂꯁ ꯁꯨꯉꯩ ꯂꯥꯛꯄꯅꯤ ꯀꯩꯅꯣ ꯂꯝ ꯑꯃꯃꯝꯅꯦ ꯕꯌꯥꯝ ꯂꯩꯅꯩꯁꯤꯅꯦ ꯎꯝ ꯍꯣꯏ ꯑꯗꯨꯅꯦ ꯑꯩꯁꯦ
ꯁꯥ ꯑꯆꯧ ꯑꯆꯧ ꯂꯦꯟꯕ ꯀꯥꯡꯕꯨ ꯑꯃꯁꯨ ꯂꯩ ꯃꯣꯏ ꯀꯥꯡꯕꯨ ꯅꯠꯇ꯭ꯔꯗꯤ ꯂꯦꯟ ꯌꯥꯗꯕ
ꯑꯣ ꯑꯗꯨꯗꯤ ꯃꯨꯁꯂꯤꯝ ꯁꯪꯅ ꯑꯌꯥꯝꯕ ꯑꯣꯏꯔꯝꯃꯅꯤ
ꯂꯩꯇꯦ ꯌꯥꯝ ꯌꯥꯝ ꯌꯥꯝ ꯀꯍꯦꯁꯂꯤꯅ
ꯂꯦꯟꯕꯗꯣ ꯍꯥꯏꯕ ꯑꯆꯧ ꯑꯆꯧꯕ ꯂꯦꯡ ꯀꯥꯡꯅꯗꯣ ꯍꯥꯏꯕ
ꯎꯝ ꯅ ꯃꯁꯂꯤꯝ ꯅꯁꯂꯤꯝ ꯀꯥꯡꯕꯨ ꯅꯠꯇꯕꯅꯤ ꯍꯥꯏꯁꯦ
ꯑꯦ
ꯃꯣꯏ ꯕꯂꯤꯒ ꯇꯧꯕ ꯀꯥꯡꯒꯨ ꯂꯩꯗꯅ ꯁꯥ ꯑꯆꯧ ꯆꯥꯎꯧꯗꯦ ꯑꯗꯨꯗꯩ ꯕꯂꯤ ꯇꯧꯕ ꯑꯗꯨꯅꯤꯗꯣ ꯏꯃꯥꯟꯗꯕꯝ ꯌꯥꯎꯦ
ꯎꯝ
ꯃꯣꯏꯗꯤ ꯑꯗꯨꯝ ꯃꯣꯏꯅ ꯃꯣꯏ ꯃꯣꯏ ꯃꯣꯏ ꯖꯥꯇꯤꯗꯨꯝ ꯇꯧꯏ
ꯑꯣ ꯅ ꯀꯛꯄ ꯍꯧꯧꯔꯔꯕ
ꯀꯛꯏꯌꯦ ꯃꯀꯣꯟ ꯇꯥꯗ꯭ꯔꯣ
ꯆ ꯆ ꯆ ꯆ ꯍꯥꯏꯕꯤ ꯍꯥꯏꯕꯤ ꯄꯨ ꯑꯃ
ꯊꯣꯏꯕꯤꯒꯤ ꯊꯣꯏꯕꯤꯒꯤ ꯊꯣꯏꯕꯤꯅ ꯊꯣꯏꯕꯤꯅ ꯀꯛꯄꯗꯤ ꯃꯈꯣꯟꯗꯣꯛꯄꯅꯤ
ꯅꯪ ꯅꯁꯤ ꯀꯕꯥꯅꯤꯃꯛ ꯀꯛꯏꯔꯣ ꯍꯥꯏꯁꯦ
ꯑꯐꯣ ꯑꯅꯤꯅ ꯀꯛꯏꯌꯦ ꯑꯗꯣ ꯑꯩꯈꯣꯏ ꯏ ꯃꯥꯅ ꯍꯥꯞꯄꯤ ꯑꯗꯩꯗꯤ ꯄꯣꯠꯇ ꯁꯨꯏꯁꯦ ꯊꯨ ꯊꯨꯅ ꯂꯣꯏꯁꯤꯟꯕꯒꯤ ꯋꯥꯅꯤꯗ
ꯎꯝ ꯑꯩꯁꯨ ꯃꯁꯤꯡ ꯃꯣꯏ ꯃꯁꯤꯡꯁ ꯁꯔꯨꯔꯦꯒꯦ ꯇꯧꯕꯅꯦ ꯈꯤꯇꯪ ꯃꯈꯣꯟ ꯁ꯭ꯋꯥꯏ ꯇꯥꯔꯒꯦ ꯇꯥꯔꯣꯏꯦ
ꯃꯉꯥ ꯃꯉꯥꯒꯤꯔꯣ ꯍꯥꯏꯁꯦ ꯃꯁꯤꯡ ꯁꯨꯕ ꯍꯥꯏꯁꯦ ꯃꯁꯤꯡ ꯀꯌꯥ
ꯃꯁꯤꯡ ꯃꯣꯏꯗꯨ ꯀꯨꯟ ꯍꯥꯏꯕꯅꯤꯅ ꯀꯨꯟꯒꯤ ꯃꯌꯥꯗꯨ ꯁꯨꯔꯗꯤ ꯌꯥꯏ ꯀꯁ ꯀꯥꯏꯗꯦ ꯑꯗꯨꯅ ꯁꯨꯖꯤꯟꯅꯔꯒꯦꯁꯅ ꯈꯜꯂꯤꯁꯦ ꯅꯨꯡꯉꯥꯏꯍꯧꯗꯔꯤꯌꯦꯦ ꯅꯪꯒꯤ
ꯎ
ꯍꯣꯏ ꯑꯩ ꯅꯪꯅ ꯑꯃꯨꯛ ꯇꯧꯔ ꯂꯣꯏꯔ ꯀꯩ ꯂꯣꯏꯔꯒ ꯃꯥꯁꯨ ꯌꯣꯁꯤꯜꯂ ꯂꯣꯏꯔꯦ
ꯃꯉꯥ ꯑꯗꯨꯒ ꯇꯣꯝꯃ
ꯐ ꯊ ꯌꯥꯒꯗꯅ ꯃꯥꯏꯁꯨ ꯀꯣꯜ ꯇꯧ ꯌꯥꯕꯅꯤ ꯍꯣꯔꯦꯟ ꯅꯍ ꯏꯆꯟꯒ ꯁꯥꯟꯅꯔꯝꯃ ꯎꯝ ꯆꯟꯒꯤ ꯃꯥ ꯃꯥꯟ ꯇꯧꯕꯩꯗꯣ ꯑꯗꯨꯅ ꯌꯥꯗ꯭ꯔꯦ ꯑꯩꯅ ꯇꯧꯕꯗꯨ ꯑꯗꯨꯅ ꯌꯥꯔꯦ ꯑꯗꯨꯃꯥꯏ ꯉꯁꯥꯏ ꯉꯁꯥꯏ ꯊꯣꯏꯕꯤꯁꯨ ꯋꯥꯔꯤ ꯁꯥꯟꯕꯅꯦ ꯑꯩ ꯑꯌꯨꯛꯀꯤꯗꯣ ꯑꯗꯨ ꯑꯗꯨꯁꯨ ꯑꯗꯨꯝ ꯌꯥꯏ ꯃꯥꯌꯦ ꯑꯗꯨꯝ ꯌꯥꯈꯤꯕꯅ ꯄꯩꯁꯥ ꯀꯨꯟꯊ꯭ꯔꯥꯒ ꯀꯌꯥꯅꯣꯝ ꯆꯪꯉ ꯀꯨꯟꯊ꯭ꯔꯥ ꯃꯉꯥ ꯆꯥꯡ ꯃꯥꯏ ꯕꯦꯁ ꯑꯣꯏꯒꯤꯅꯤꯅ ꯀꯨꯟꯒꯤ ꯃꯈꯥꯏ ꯌꯥꯝ ꯌꯥꯎ ꯂꯩꯃꯦ ꯇꯔꯥꯃꯉꯥ ꯃꯉꯥ ꯇꯔꯥꯃꯥꯄꯜꯒꯥꯏ ꯑꯩꯈꯣꯏꯅ ꯑꯃꯨꯛ ꯌꯥꯝꯗꯦ ꯍꯥꯏꯁꯦ ꯑꯥ
ꯆꯤꯟꯗꯤꯔꯥꯒꯤ ꯃꯔꯤ
ꯍꯥꯏ ꯃꯁꯤ ꯀꯣꯏꯅ ꯑꯗꯨꯁꯤ ꯃꯔꯤꯖꯦ ꯗꯨꯗꯤ ꯃꯩ ꯆꯠꯂꯤꯅ ꯀꯔꯤ ꯑꯗꯨꯃ ꯇꯥꯕ ꯉꯥꯛꯇ ꯑꯣꯏꯔꯖꯥꯠꯂꯣ
ꯉꯥꯡꯕꯗꯤ ꯃꯥꯅꯗ ꯑꯗꯨꯝ ꯉꯥꯡꯕꯅꯤ
ꯌꯥꯝꯃꯟ ꯉꯥ ꯑꯃ ꯀꯛ ꯂꯩꯏꯖ ꯑꯈꯣꯏ ꯉꯥꯡꯁꯤ ꯌꯥꯝ ꯆꯥꯡꯕꯅꯤ ꯉꯥꯡꯕꯅꯤ ꯑꯩꯈꯣꯏꯅ ꯑꯃꯨꯛꯀꯣ
ꯎꯝ ꯉꯁꯤꯗꯤ ꯐꯣꯟꯒ ꯇꯧꯔꯛꯈꯤꯗ꯭ꯔꯦ
ꯃꯁꯤ ꯑꯗꯨꯅꯦ ꯉꯁꯥꯏ ꯐꯣꯟ ꯇꯧꯔꯦ ꯑꯗꯨꯒ ꯑꯁ ꯑꯩ ꯍꯣꯔꯦꯟ ꯗꯀꯥꯟ ꯍꯥꯏ ꯂꯩꯒꯦ ꯍꯥꯏꯦ ꯐꯣꯟ ꯇꯧꯕꯁꯨ ꯄꯥꯏꯔꯛꯇꯕ ꯋꯥꯅꯦ
ꯃꯣꯏ ꯉꯁꯤ ꯈꯔ ꯑꯦꯔꯥꯡ ꯑꯃ ꯇꯧꯈꯔꯦ ꯍꯥꯏꯅ ꯇꯧꯕꯅꯤ
ꯑꯣ ꯋꯥꯀꯤꯡ ꯆꯠꯂꯤ ꯌꯥꯗꯤ ꯍꯥꯏꯔꯛꯄꯅꯦ ꯉꯁꯥꯏ ꯑꯩꯕꯣꯟ ꯇꯧꯀꯥꯟꯗ
ꯅꯍꯥꯟꯉꯩꯗꯤ ꯑꯩꯈꯣꯏꯅ ꯇꯧꯕ ꯅꯪꯗꯦ ꯃꯥ ꯅꯍꯥꯟ ꯇꯧꯔꯛꯄꯅꯤ ꯂꯩ
ꯍꯣꯔꯦꯟ ꯍꯜꯂꯒ ꯇꯧꯔꯛꯑꯒꯦ ꯍꯥꯏꯁꯦ ꯍꯥꯏꯕꯅꯤ ꯃꯥꯁꯦ ꯑꯗꯨꯒ
ꯍꯜꯂꯛ ꯈꯔ
ꯑꯗꯨꯅꯦ ꯑꯩꯅ ꯑꯩꯅ ꯁꯛꯀꯦ ꯇꯧꯕꯅꯥꯏꯗꯣ ꯀꯔꯥꯏꯃꯅ ꯑꯦ ꯑꯩ ꯋꯥꯒꯤꯡ ꯍꯣꯏ ꯆꯠꯂꯤꯒ ꯍꯥꯏꯔꯛꯄꯅꯦꯕ ꯑꯩꯈꯣꯏ ꯆꯠꯍꯧꯗ꯭ꯔꯤꯉꯩꯗ
ꯑꯗꯨꯗꯤ ꯉꯥꯏꯍꯥꯛ ꯂꯩꯔ ꯇꯧꯔꯛꯀꯗꯧꯕꯔꯥ
ꯄꯨꯪꯁꯤ ꯈꯥꯟ ꯇꯧꯗꯣ ꯃꯥꯟꯗꯦꯗꯥ ꯎꯝ ꯊꯦꯡꯉꯥꯗꯤ ꯇꯧꯗꯣ ꯃꯥꯟꯗꯦꯗ
ꯇꯥꯡꯀꯔꯗꯨ ꯋꯥꯔꯤ ꯑꯔꯨꯕ ꯑꯃ ꯂꯩꯅꯤ
ꯑꯩꯔꯣ ꯀꯔꯝꯕ ꯋꯥꯔꯤ ꯑꯔꯨꯕꯅꯣ
ꯑꯗꯨꯅ ꯆꯍꯤꯗꯨ ꯌꯥꯁꯤꯜꯂꯛꯇ꯭ꯔꯦꯈꯩ ꯑꯃ ꯇꯧꯔꯨꯅꯤ ꯑꯩ
ꯑꯃ ꯇꯥꯃꯅꯤ ꯋꯥꯏ ꯅꯦ ꯑꯃ ꯇꯧꯗꯣꯏꯗꯣ ꯁꯁ ꯁꯦꯝꯖꯤꯟ ꯈꯣꯠꯆꯤꯟ ꯌꯥꯝ ꯂꯩꯅꯦ ꯁꯦꯝꯗꯣꯛ ꯁꯦꯝꯖꯤꯟ ꯌꯥꯝ ꯂꯩꯔꯤꯅꯦ
ꯈꯔ ꯄꯩꯁꯥ ꯄꯥꯏꯕ ꯑꯃ ꯄꯤꯔꯁꯤ
ꯎꯝ ꯑꯗꯨꯅꯤ ꯍꯧꯖꯤꯛꯇꯤ ꯑꯗꯨꯁꯨ ꯍꯧꯖꯤꯛꯇꯤ ꯌꯥꯝ ꯇꯉꯦꯃꯤ
ꯎꯝ ꯅꯠꯇꯦ ꯅꯨꯄꯤ ꯃꯣꯏꯅꯅ ꯁꯤꯡ ꯌꯥꯗꯦ ꯅꯠꯇꯦ ꯅꯨꯄꯤ ꯃꯣꯏꯅꯅ ꯅꯨꯄꯥ ꯑꯐ ꯂꯨꯄꯥ ꯄꯩꯁꯥ ꯄꯥꯏꯕ ꯊꯣꯛꯄ ꯈꯛꯇ ꯊꯤ ꯌꯥꯗꯦ ꯎ ꯅꯨꯄꯤ ꯅꯨꯄꯤ ꯈꯔ ꯑꯩꯈꯣꯏ ꯅꯨꯄꯥꯗꯨ ꯊꯤ ꯌꯥꯔꯦ ꯀꯩꯅꯣ ꯀꯗꯤ ꯌꯥꯥꯏ ꯂꯩ ꯃꯅꯤ ꯄꯤꯖꯤꯟꯈꯔꯦ ꯁꯤ ꯇꯧꯒꯦ ꯁꯤ ꯇꯧ ꯌꯥꯗꯦ ꯇꯧꯔ
ꯎꯝ
ꯅꯨꯄꯤꯗ ꯉꯍꯥꯛ ꯊꯝꯃꯤ ꯅꯨꯄꯥꯗꯤ ꯑꯃꯨꯛ ꯊꯝꯗꯦ
ꯑꯗꯨꯅꯦ ꯅꯨꯄꯤꯅ ꯈꯨꯗꯣꯡ ꯆꯥꯕ ꯈꯔ ꯄꯤꯌꯦ ꯑꯗꯨꯅꯅꯦ꯫
ꯑꯗꯨ ꯑꯝꯗꯤ ꯂꯩꯒꯔꯦ ꯅꯨꯄꯥꯒꯤꯁꯨ꯫
ꯍꯣꯏ ꯊꯝꯖꯔꯖꯨ ꯃꯤ ꯃꯤ ꯑꯗꯨꯝ ꯎꯕꯥꯜ ꯂꯩꯇꯦꯅꯦ ꯎꯝ꯫
ꯅꯨꯄꯤꯅ ꯅꯨꯄꯤꯅ ꯅꯨꯄꯥꯗ ꯀꯔꯤ ꯏꯁꯀ꯭ꯔꯣꯜ ꯇꯧꯕꯁꯨ ꯌꯥꯗ꯭ꯔꯦꯗ ꯅꯪ ꯑꯗꯨ ꯇꯧꯋꯤ ꯅꯪ ꯃꯤꯅ ꯆꯠꯈꯤ ꯈꯣꯠꯂꯤ ꯍꯥꯏꯕ ꯌꯥ
ꯑꯗꯨ ꯎꯕꯥꯏꯜ ꯂꯩꯇꯦ ꯋꯥ ꯍꯥꯏꯌꯦ ꯋꯥꯅꯤ ꯂꯩꯕ ꯊꯝꯖꯕꯩ ꯋꯥꯅꯦ ꯑꯁꯦꯡꯕꯗꯤ ꯌꯥꯔꯣꯏꯅꯦ ꯍꯥꯏꯔꯨ ꯌꯥꯔꯣꯏꯗꯝꯅꯤꯅ꯫
ꯁꯦꯔꯥꯟ ꯇꯨꯔꯥꯟꯒꯤ
ꯈꯪꯗꯤꯦ ꯑꯃ ꯊꯤꯁꯤ ꯂꯧꯕꯅꯤ ꯐꯠ ꯐꯔꯦꯀꯣꯗꯥꯆꯧꯕꯤ ꯑꯗꯨꯃꯥꯏꯅ ꯇꯧꯔꯤꯅꯣꯀꯣ ꯀꯕꯨ
ꯊꯝꯖꯔꯦ ꯍꯥꯏꯕ꯫
ꯑꯥ ꯉꯥꯏꯍꯥꯛꯇꯪ ꯊꯝꯒꯤꯅꯤ ꯑꯗꯨꯝ ꯃꯩ ꯊꯥꯒꯠ ꯑꯗꯨꯝ ꯆꯥꯟꯅꯔꯒ ꯑꯗꯨꯝ
ꯑꯣ ꯊꯨꯅ ꯑꯗꯨꯝ ꯀꯨꯞꯀꯦ ꯇꯧꯕ꯭ꯔꯣ ꯈꯥꯈꯠꯄ꯭ꯔꯣ?
ꯌꯥꯝ ꯌꯥꯝ ꯀꯥꯍꯦꯟ ꯁꯥꯕ ꯅꯠꯇꯝꯅꯤꯅ ꯋꯦꯗꯔꯖꯦ ꯍꯨꯖꯤꯛꯀꯥꯟꯁꯦ ꯁꯝꯃꯔꯅꯦ ꯑꯗꯨꯅ ꯁꯥꯕ ꯌꯧꯗꯦ꯫
ꯀꯥꯃ ꯀꯥꯝꯃꯪ ꯀꯥꯝꯃꯇꯤꯡꯉꯥꯢ ꯀꯨꯝꯒꯅꯤ ꯅꯠꯇ꯭ꯔꯣ
ꯎꯝ ꯉꯉꯥꯏꯗꯣꯏ
ꯑꯗꯨꯗꯤꯁꯨ ꯂꯣꯏ ꯑꯃꯨꯛ ꯊꯥꯗꯦ ꯃꯤꯅꯦ
ꯑꯗꯨꯗ
ꯑꯗꯨ ꯑꯗꯨ ꯅꯪꯅ
ꯈꯣꯏ ꯃꯅꯤ
ꯑꯣ ꯊꯗ ꯊꯥꯗ ꯑꯗꯨꯝ ꯍꯥꯡꯈꯤꯗꯧꯕ ꯅꯠꯇ꯭ꯔꯥ
ꯎꯝ
ꯑꯣ ꯅꯍꯥꯟ ꯑꯍꯤꯡ ꯍꯧꯒꯠꯂꯒ ꯇꯧꯕꯗꯤ ꯇꯧꯔꯔꯣꯏꯕ ꯉꯁꯤꯗꯤ ꯍꯧꯖꯤꯛꯅ ꯑꯃꯨꯛ ꯉꯁꯤꯣꯏ ꯄꯨ ꯂꯣꯏꯁꯤꯜꯂꯝꯃꯒ ꯇꯨꯝꯈꯤꯗꯣꯏꯅꯦꯕ
ꯃꯥꯅꯤ ꯀꯩꯒꯤꯅꯣ ꯍꯧꯖꯤꯛꯅꯣ ꯈꯔ ꯁꯥꯕꯅꯤꯅꯣ
ꯎꯝ ꯑꯗꯨ ꯅꯔꯨ ꯐꯩꯗ ꯍꯥꯏꯗꯤ ꯍꯌꯦꯡ ꯑꯃꯨꯛ ꯉꯟꯅ ꯍꯧꯒꯠꯅ ꯍꯧꯅ ꯇꯜꯂꯤꯅꯦꯕ ꯍꯥꯏꯗꯤ ꯃꯑꯣꯡꯗꯣ ꯍꯥꯟꯅꯕ ꯍꯥꯏꯁꯤ ꯍꯣꯄꯤ ꯍꯞꯄꯤ ꯇꯧꯗꯣꯏꯅꯦꯕ ꯂꯣꯏ ꯂꯩꯇꯥꯥꯔꯗꯤ ꯐ ꯇꯧ ꯇꯥꯅꯒ
ꯍꯧ ꯍꯧꯖꯤꯛꯇꯤ ꯃꯤ ꯌꯥꯝꯕꯅꯤꯅꯀꯣ ꯑꯩꯈꯣꯏ ꯑꯍꯨꯝ ꯁꯨꯕꯅꯤ ꯀꯒꯤꯅꯣ ꯍꯥꯏꯗꯤ ꯍꯥꯟꯕ ꯈꯣꯠꯄꯒꯤ ꯍ ꯍꯥꯟꯕ ꯈꯣꯠꯄꯒꯤꯗꯤ ꯌꯥꯝ ꯀꯥ ꯍꯦꯟꯅ ꯀꯨꯏꯗꯑꯕ
ꯎꯝ
ꯁꯤꯗꯤ ꯊꯥꯗꯕ
ꯑ
ꯀꯄ ꯀꯛꯄꯁꯨ ꯀꯩꯅꯣ ꯇꯧꯗ꯭ꯔꯦ ꯌꯥꯝ ꯀꯥꯅ ꯀꯨꯏꯗ꯭ꯔꯦ
ꯅꯣꯏ ꯑꯅꯤꯈꯛꯁꯤꯂꯥꯛꯑꯃꯤꯅ ꯀꯥꯏꯅ ꯊꯨꯗꯥꯝꯅꯦ ꯎꯝ
ꯏꯊꯠ ꯑꯃ ꯃꯇꯝ ꯂꯧꯕ ꯋꯥꯗꯦ
ꯍꯣꯏ ꯊꯥꯖꯕꯩ ꯇꯧ ꯌꯥꯗꯃꯤꯅ ꯑꯩ ꯀꯉꯟꯅꯨꯡ ꯋꯥ ꯀꯥꯏ ꯇꯧꯗꯣꯏꯃꯤ ꯣ ꯑꯦ ꯀꯥꯝ ꯆꯨꯝꯃꯤ ꯆꯨꯝꯃꯤ ꯎꯝ ꯀꯥꯝꯕ ꯊꯣꯛꯄ ꯊꯣꯛꯇꯕ ꯍꯥꯏ ꯂꯩ ꯅꯠꯇ꯭ꯔꯥ ꯈꯔ ꯀꯩꯅꯣ ꯇꯧꯒꯅ ꯁꯥꯕ ꯃꯇꯨꯡ ꯏꯟꯕ꯭ꯔꯥ ꯈꯔ ꯁꯥꯕꯅ ꯁꯥꯏꯠ ꯌꯥꯝ ꯊꯣꯛꯄꯏ ꯑꯗꯨꯥꯏꯅ ꯂꯩ꯭ꯔꯣ
ꯈꯔ ꯅꯠꯇꯦ ꯑꯗꯨꯅ ꯁꯥꯔꯒꯅ ꯊꯨꯅ ꯀꯥꯝꯕ ꯊꯨꯅ ꯑꯗꯨꯒꯤ ꯋꯥ
ꯑꯣ ꯍꯣꯏ ꯌꯥꯝ ꯆꯥꯎ ꯀꯥꯃꯅꯤ ꯄꯣꯠ ꯆꯥꯎꯊꯣꯛꯑꯗꯤ ꯐꯖꯩꯅ ꯄꯣꯠ ꯌꯥꯝ ꯆꯜꯂꯅꯦꯗꯥ ꯏꯒꯥꯟ ꯎꯝ
ꯊꯅꯤꯔꯤ ꯀꯥꯂꯤꯟꯊꯥ ꯃꯗꯤꯔ
ꯀꯩ ꯏꯪꯕꯦ ꯁꯥꯕꯨꯗꯤ ꯁꯥꯗꯦ ꯎꯝ ꯍꯥꯟꯅꯗꯤ ꯐꯨꯔꯤꯠ ꯂꯧꯊꯣꯛꯑꯒ ꯋꯥꯥꯛꯀꯤꯡ ꯆꯠꯀꯥꯟꯗ ꯐꯨꯔꯤꯠ ꯂꯧꯊꯣꯛꯅꯤꯡꯕꯗꯣ ꯍꯨꯃꯥꯡ ꯁꯥꯎꯍꯟꯕꯩ ꯍꯖꯤꯛꯅ ꯑꯃꯨꯛꯠ ꯇꯥꯡ ꯂꯩ ꯅꯨꯡꯠꯁꯤꯠ ꯀꯥ ꯁꯤꯠꯂꯜꯂꯤ ꯏꯪꯅꯤꯡ ꯏꯪ ꯂꯥꯛꯅꯤꯡꯉꯦ ꯇꯧꯕ ꯑꯗꯨꯃꯥꯏꯅ
ꯑꯣꯏꯇꯥꯔꯦꯗꯤ ꯌꯥꯝ ꯅꯨꯡꯉꯥꯏꯕ ꯑꯣꯏꯌꯦꯕ
ꯎꯝ ꯑꯗꯨꯅꯗꯤ ꯐꯥꯏ ꯎꯝ ꯋꯥꯀꯤꯡ ꯆꯠꯂꯥꯁ ꯃꯤꯗꯤ ꯌꯥꯝꯃꯦ ꯎꯝ ꯋꯥꯁꯤ ꯋꯥꯀꯤꯡ ꯃꯤ ꯌꯥꯃꯤꯅ ꯍꯥ
ꯋꯥꯀꯤꯡꯈ ꯆꯠꯂꯤꯕ꯭ꯔꯥ ꯑꯩꯁꯦ
ꯆꯠꯂꯤ ꯅꯨꯃꯤꯗꯥꯡ ꯅꯨꯃꯤꯗꯥꯡ ꯋꯥꯛ ꯆꯆꯇꯣꯀꯥꯒꯥ ꯆꯥꯛ ꯇꯨꯝꯅꯕ
ꯃꯤꯁꯤꯅ ꯍꯧꯖꯤꯛꯇꯤ ꯌꯥꯝꯃꯦ ꯀ꯭ꯔꯤ ꯀꯦꯠ ꯏꯟꯅꯩ ꯃꯆꯥ ꯑꯩꯈꯣꯏꯅ ꯆꯪꯉꯛꯄꯗꯣꯡꯕ ꯃꯤ ꯃꯌꯥꯝ ꯊꯣꯛꯂꯛꯑꯣ ꯑꯗꯣ ꯑꯩꯈꯣꯏꯅ ꯍꯧꯖꯤꯛ ꯆꯠꯄꯒꯤ ꯃꯇꯝꯗꯁꯨ ꯊꯣꯛꯑꯦ ꯎꯝ
ꯀꯩꯀꯩ ꯂꯩꯕ꯭ꯔꯥ ꯍꯥꯏꯕ ꯑꯦ ꯀꯩꯅꯣ ꯇꯧꯕ ꯗꯦꯡꯒꯔ ꯀꯁꯤ ꯀꯁꯤ ꯀꯥꯡꯁꯤ ꯀꯔꯝ ꯀꯥꯟꯗꯅꯣ
ꯀꯥꯡ ꯈꯪꯗꯦꯅ ꯍꯣꯏ ꯀꯩꯅꯣ ꯅꯠꯇ꯭ꯔꯥꯕꯗꯤ ꯑꯗꯨꯗꯤ ꯇꯥꯏ ꯇꯥꯔꯣꯏꯅꯦ ꯃꯇꯝ ꯇꯥ ꯇꯥꯔꯣꯏ ꯇꯥꯔꯗꯤ ꯍꯧꯏꯇꯤ ꯃꯤ ꯁꯨꯇꯤ ꯃꯇꯝꯅꯦ ꯁꯨꯇꯤ ꯃꯇꯝ ꯁꯨꯇꯤ ꯃꯇꯝ ꯇꯥꯕꯅꯤꯅ ꯅꯣꯏ ꯀꯩ ꯑꯃꯨꯛ ꯇꯥꯗꯅ ꯑꯗꯨꯣꯏꯅ
ꯀꯩꯅꯣ ꯁꯤꯇꯤꯕꯅꯦ ꯑꯗꯨ ꯀꯥꯡꯗꯤ ꯃꯃꯥꯡꯗꯣ ꯑꯩꯅ ꯊꯣꯛꯂꯛꯄ ꯀꯥꯟꯗ ꯇꯥꯏ ꯀꯩꯅꯣ
ꯇꯥꯔꯣꯏꯕ ꯃꯇꯝ ꯂꯩ ꯍꯧꯖꯤꯛ ꯃꯤꯁ ꯁꯦꯡꯅ ꯍꯥꯏ ꯃꯤ ꯁꯨꯇꯤ ꯄꯤꯅꯔꯛꯄ ꯍꯥꯏꯗꯤ ꯑꯉꯥꯡꯉꯩ ꯁꯨꯇꯤ ꯄꯤꯕ ꯃꯇꯝꯅꯤꯅꯦꯕ ꯍꯧꯖꯤꯛꯁꯦ ꯑꯗꯨꯗꯩ ꯈꯤꯇꯪ ꯂꯩꯕꯒ ꯑꯃꯨꯛ ꯁꯨꯇꯤꯗꯣ ꯀꯥꯕꯒꯤ ꯃꯇꯝ ꯑꯣꯏ ꯑꯗꯨꯃꯥꯏꯅ ꯇꯧꯕꯒꯅꯤ ꯑꯗꯨ ꯀꯥꯡꯕ ꯃꯇꯝ ꯇꯥꯗꯕꯅꯦꯕ ꯃꯊꯪ ꯆꯍꯤ ꯑꯦ ꯊꯥ ꯑꯃꯒ ꯑꯃꯨꯛ ꯆꯣꯟꯖꯔꯝꯃꯕꯨꯗꯤ ꯇꯥꯕꯁꯨ ꯌꯥꯥꯕ ꯑꯗꯨ ꯊꯥ ꯑꯃ ꯑꯅꯤ ꯑꯗꯨꯃꯥꯏꯅ ꯂꯩꯔꯒ ꯅꯪ ꯆꯠꯈꯤꯕ ꯃꯇꯨꯡ ꯊꯥ ꯑꯃ ꯑꯅꯤ ꯂꯩ ꯑꯣꯏꯗꯣꯏꯕ ꯑꯗꯨꯃꯥꯏꯅ ꯃꯊꯪ ꯇꯥꯗꯣꯏꯕ ꯎꯝ ꯍꯥꯥ
ꯇꯔꯥ ꯁꯨꯔꯦ
ꯃꯤꯅꯤꯠ ꯀꯨꯟꯊ꯭ꯔꯥꯒꯤ ꯆꯥꯡꯗꯣ ꯑꯗꯨ ꯇꯧ ꯐꯩ ꯅꯠꯇ꯭ꯔꯅ ꯆꯞ ꯆꯥꯕꯤ ꯊꯝꯕꯗꯣ ꯍꯣꯏ ꯆꯅꯌꯥꯝ ꯑꯣꯏꯔꯗꯤ ꯊꯥꯔꯇꯤꯒꯤ ꯆꯥꯡꯗ ꯍꯥꯏꯖ ꯌꯥꯝ ꯍꯦꯜꯍꯟꯕ ꯁ ꯌꯥꯗ꯭ꯔꯕ ꯃꯥꯜꯂꯁꯤꯅꯤꯅ ꯀꯛꯈꯦ ꯅꯍꯥꯟ ꯀꯛꯈꯩꯅꯩꯅꯗꯤ ꯌꯣꯟꯕꯁꯦ
ꯀꯛꯑꯣ ꯌꯥꯔꯅꯤꯗ ꯑꯗꯨꯝ ꯅꯪ ꯅꯪ ꯅꯪꯒꯤ ꯀꯩꯅꯣ ꯂꯣꯏꯔꯀꯥꯟꯗ ꯃꯦꯁꯦꯖ ꯊꯥꯗꯛ ꯊꯥꯔꯛꯄꯒ ꯑꯗꯨꯝ ꯎꯝ